ꯇꯥꯕꯔꯣ
ꯑꯦ
ꯑꯣ ꯀꯩꯅꯣ ꯅꯪꯒꯤ ꯐꯣꯟ ꯅꯪꯒꯤꯁꯤ ꯑꯦꯀꯥꯎꯗꯨꯗꯤ ꯍꯥꯟꯅꯩ ꯅꯠꯇꯔꯣ
ꯍꯥꯟꯅꯩ ꯅꯠꯇꯤꯌꯦ ꯃꯤꯡ ꯃꯥꯟꯅꯕꯅꯦ
ꯍꯣꯏ ꯆꯞ ꯃꯥꯟꯅꯇ꯭ꯔ ꯑꯗꯨꯒꯤꯅꯤ
ꯅꯪꯒ ꯑꯩꯒꯤ ꯃꯉꯥꯁꯤꯁꯨ ꯂꯣꯏꯁꯟꯕ ꯌꯥꯔꯦ
ꯁꯤꯗ ꯌꯥꯁꯤ ꯁꯤꯗ ꯌꯥꯅꯤ ꯅꯪ ꯑꯁꯤꯒꯤꯁꯤꯗ ꯇꯧꯔꯛꯑꯣ ꯑꯁꯤ ꯂꯣꯏꯔꯒ ꯑꯃꯨꯛ ꯅꯪ ꯑꯗꯨꯑꯣꯏꯗꯤ ꯀꯥꯟꯅꯅꯤ ꯅꯪ ꯃꯉꯥ ꯁꯨꯗ꯭ꯔꯕꯅꯦ ꯃꯥꯔꯤ ꯐꯅ ꯋꯥꯠꯍꯧꯕꯅꯦ ꯉꯔꯥꯡ ꯑꯃꯥ ꯌꯥꯗꯕꯗ ꯆꯠꯈ꯭ꯔꯕꯅꯦꯕ
ꯑꯗꯨ ꯑꯩ ꯀꯩꯅꯣꯝ ꯍꯥꯏꯒꯦ ꯇꯥꯎꯕꯀꯣ ꯍꯥꯏꯗꯤ ꯁꯨꯃꯥꯏꯅ ꯁꯨꯝ ꯁꯥꯟꯅꯕ ꯅꯍꯥꯟ ꯍꯥꯏꯔꯝꯕꯅꯦꯕ ꯃꯤꯅꯤꯠ ꯊꯥꯔꯇꯤꯃꯨꯛ ꯁꯥꯟꯅꯔꯗꯤ ꯌꯥꯏꯌꯦ ꯑꯗꯨ ꯑꯣꯏꯗꯤ ꯃꯁꯥ ꯃꯊꯟꯇꯅ ꯀꯇ꯭ꯔꯤꯄꯧ ꯑꯗꯨꯝ ꯁꯅꯧ
ꯑꯦ ꯀꯔꯤꯅꯣ ꯃꯤꯅꯤꯠ ꯊꯥꯔꯇꯤꯕꯣ ꯀꯩꯅꯣꯅꯗꯤ ꯃꯤꯅꯤꯠ ꯇꯔꯥꯅꯤꯊꯣꯏ ꯈꯛꯇꯪ
ꯑꯆꯦ ꯑꯗꯨ ꯑꯗꯨꯗꯣ ꯅꯍꯥꯟ ꯃꯥꯅ ꯍꯥꯏ ꯀꯥꯟꯗ ꯍꯦꯜꯂꯁꯨ ꯌꯥꯏ ꯍꯥꯏꯌꯦꯕ
ꯑꯁꯥ ꯃꯇꯣꯟꯗ ꯀꯞꯐꯂꯣ ꯍꯥꯏꯔꯣ
ꯍꯣꯏ
ꯀꯞꯐꯟꯒꯅꯣꯅ ꯍꯥꯏꯗꯨꯗꯤ
ꯑꯗꯣ ꯑꯃꯨꯛꯀ ꯈꯔꯂꯣꯅ ꯍꯥꯏ ꯍꯥꯏꯌꯣ
ꯑꯁ ꯑꯩꯖꯦ ꯌꯥꯝ
ꯑꯗꯣ ꯅꯍꯥꯟ ꯅꯍꯥꯟ ꯑꯩꯈꯣꯏ ꯏꯁꯩ ꯌꯦꯡꯕ ꯅꯨꯃꯤꯠꯇ ꯍꯥꯏꯔꯝꯕꯅꯦꯕ
ꯀꯩꯅꯥꯅꯅꯣ ꯑꯣꯇꯣꯃꯦꯇꯤꯀꯦꯜꯂꯤ ꯑꯣꯇꯣꯃꯦꯇꯤꯀꯦꯜꯂꯤ ꯇꯧꯔꯣ
ꯑꯣꯁ ꯆꯥꯅꯤꯡꯉꯛꯑꯦ ꯅꯍꯥꯟ ꯁꯪꯒꯣꯝ ꯑꯅꯤ ꯂꯩꯔꯛꯄꯅꯦ ꯑꯩꯅ
ꯀꯩ ꯁꯪꯒꯣꯝ ꯅꯣ
ꯑꯃꯨꯜꯗꯣ
ꯍꯥꯏꯗꯤ ꯄꯥꯑꯣꯗꯔꯔꯕ
ꯎꯝ ꯄꯥꯎꯗꯔꯗꯣ ꯃꯆꯥꯅꯤꯗ ꯅꯍꯥꯟ ꯊꯨꯝ ꯂꯩꯕ ꯆꯠꯂꯨꯕ ꯑꯗꯨꯗ ꯂꯩꯔꯛꯄ
ꯎꯝ
ꯆꯠꯂꯨꯕꯗꯤ ꯅꯠꯇꯦ ꯇꯨꯏꯁꯟ ꯍꯜꯂꯛꯄꯗꯅꯤ ꯅꯪꯅ ꯏꯁꯩ ꯌꯦꯡꯕꯒꯤꯅ ꯏꯁꯧ ꯂꯥꯡꯕ ꯅꯨꯃꯤꯠꯇꯨ ꯅꯪ ꯂꯥꯛꯀꯗ꯭ꯔꯥ ꯂꯥꯛꯀꯗ꯭ꯔꯥ ꯈꯟ ꯉꯥꯏꯔꯤꯀꯣ ꯂꯥꯛꯇ꯭ꯔꯦ
ꯎꯝ ꯑꯩ ꯏꯁꯩ ꯌꯥꯝ ꯅꯨꯡꯉꯥꯏꯅ ꯌꯦꯅꯤꯡ
ꯑꯩꯗꯤ ꯂꯥꯛꯄꯤꯒꯗ꯭ꯔꯥ ꯀꯥꯏꯅ ꯈꯟꯖꯕꯅꯦ ꯂꯥꯛꯄꯤ
ꯑꯗꯨ ꯅꯪ ꯑꯩꯉꯣꯟꯗ ꯍꯥꯟꯅ ꯍꯥꯏꯕꯁꯨ ꯅꯠꯇꯦ
ꯑꯩꯅ ꯂꯥꯛꯄꯗ ꯍꯥꯏꯔꯝꯕꯗꯨ ꯅꯪꯅ ꯑꯩ ꯅꯨꯡꯁꯤꯕꯒꯤ ꯂꯥꯛꯀꯗ꯭ꯔꯥ ꯑꯩ ꯅꯪ ꯈꯟꯖꯩꯅꯦ
ꯑꯩꯗꯤ ꯅꯪꯅ ꯍꯥꯏꯕꯗꯤ ꯃꯇꯨꯡ ꯌꯦꯅꯤꯡꯉꯤꯁꯦ
ꯍꯧꯗꯔ꯭ꯗꯤ ꯑꯃꯇꯥ ꯇꯧꯅꯤꯡꯗꯦꯅꯦ ꯅꯡ ꯀꯩꯒꯤ ꯑꯧꯅꯣ
ꯍꯥꯏꯗꯤ ꯈꯪꯗꯦꯗ
ꯐꯣꯟ ꯃꯩꯒꯁꯦ ꯌꯥꯝ ꯌꯥꯎꯗꯦ ꯑꯦꯠꯇꯤꯟ ꯈꯛꯇꯅꯦ ꯌꯥꯎꯔꯤꯁꯦ
ꯍꯣꯔꯦꯜ ꯂꯣꯏꯁꯤꯟꯕꯥ ꯌꯥꯔꯥꯅꯤ
ꯍꯣꯔꯦꯟ ꯅꯨꯡꯗꯥꯡ ꯂꯣꯏꯁꯜꯂꯁꯦ
ꯎꯝ
ꯅꯨꯡꯗꯥꯡ ꯅꯠꯇ꯭ꯔꯁꯨꯅꯦꯁꯦ ꯁꯨꯃꯥꯏꯅ ꯇꯧꯁꯤꯁꯦ ꯆꯠꯂꯝꯗꯥꯏꯗ ꯑꯅꯤꯔꯛ ꯇꯧꯔꯛꯑꯣ ꯑꯗꯨꯒ ꯑꯩꯁ ꯅꯪꯉꯣꯟ ꯇꯧꯔꯛꯀꯦ
ꯅꯪ ꯁꯪꯉꯔꯣꯏꯗ꯭ꯔꯣ ꯆꯠꯂꯝꯗꯥꯏꯗ
ꯈꯪꯗꯦ
ꯑꯩ ꯑꯩ ꯉꯁꯤꯗꯤ ꯌꯥꯝ ꯇꯜꯂꯦ ꯇꯨꯏꯁꯟ ꯆꯠꯇ꯭ꯣꯏꯔꯤꯁꯦ ꯀꯩꯒꯤꯅꯣ ꯍꯥꯏꯔꯒ ꯑꯉꯥꯡꯒꯤ ꯃꯃꯥꯁꯨ ꯃꯄꯥꯁꯨ ꯂꯩꯔꯝꯕ ꯌꯥꯏ ꯉꯁꯤꯗꯤ ꯁꯦꯀꯦꯟ ꯁꯦꯇꯔꯗꯦꯗꯤ ꯁꯨꯇꯤ ꯊꯥꯏ ꯍꯥꯏꯕꯅꯦꯕ
ꯃꯣꯏꯅ ꯂꯩꯔꯝꯕꯗꯣ ꯅꯪ ꯍꯣꯔꯦꯟ ꯑꯍꯤꯡ ꯐꯨꯠꯕꯣꯜ ꯌꯦꯡꯅꯤ ꯍꯥꯏꯕ ꯅꯠꯇ꯭ꯔꯥ
ꯉꯔꯥꯡꯅꯤ
ꯍꯣꯔꯦꯟꯗꯤ ꯌꯦꯡꯉꯣꯏꯗ꯭ꯔꯣ ꯀꯩꯅꯣ ꯅꯪꯅ ꯌꯥꯝ ꯄꯥꯝꯖꯕꯗꯨ ꯂꯩꯕ ꯅꯠꯇ꯭ꯔꯣ ꯄꯨꯡ ꯑꯅꯤꯗ
ꯂꯩꯇꯦ ꯍꯌꯦꯡꯅꯤ ꯂꯩꯔꯤꯁꯤ
ꯍꯌꯦꯡꯅꯦ ꯉꯁꯤꯗꯤ ꯗꯦꯠ ꯇꯔꯥꯃꯥꯊꯣꯏꯅꯤꯗ
ꯍꯌꯦꯡ ꯍꯌꯦꯡ ꯑꯌꯨꯛ ꯄꯨꯡ ꯁꯤꯀꯁ꯭ꯇꯥꯅꯦ ꯂꯩꯔꯤꯗꯣ
ꯍꯌꯦꯡ ꯑꯌꯨꯛ ꯄꯨꯡ ꯁꯤꯛꯁ ꯍꯌꯦꯡꯁꯦ ꯀꯩꯅꯣ ꯑꯣ
ꯁꯟꯗꯦ ꯎꯝ
ꯍꯌꯦꯡ ꯑꯗꯨꯗꯤ ꯄꯨꯡ ꯁꯤꯛꯁ ꯑꯣꯏꯔꯗꯤ ꯑꯗꯨ ꯑꯣꯏꯔꯁꯨ ꯍꯌꯦꯡ ꯑꯌꯨꯛ ꯍꯥꯏꯔꯣ
ꯎꯝ
ꯍꯥꯌꯦꯡꯒꯤ ꯑꯌꯨꯛ ꯑꯣꯀꯦ ꯑꯗꯨ ꯅꯪ ꯉꯟꯅ ꯇꯨꯝꯅꯤꯡꯉꯣꯏꯗ꯭ꯔꯣ
ꯉꯟꯅꯗꯤ ꯑꯗꯨꯝ
ꯉꯟꯅꯗꯤ ꯑꯗꯨꯝ ꯇꯨꯅꯤꯡꯉꯗꯤ ꯍꯣꯔꯦꯟ ꯈꯠꯅꯕ ꯍꯧꯔꯛꯀꯅꯨ ꯀꯣ
ꯍꯣꯏ ꯍꯣꯏ ꯍꯣꯏ
ꯌꯥꯟ ꯈꯔꯒ ꯇꯥꯗꯕꯁꯤ ꯅꯨꯡꯇꯤꯒꯤ ꯌꯥꯝ ꯋꯥꯏ ꯅꯨꯡꯗꯥꯡ ꯈꯨꯗꯤꯡꯒꯤ ꯃꯤ ꯃꯃꯥꯡꯗ ꯏꯀꯥꯏꯖꯗ꯭ꯔꯥ ꯈꯪꯗꯦ
ꯎꯝ ꯈꯪꯗꯦꯅꯦ ꯇꯧꯖꯦ
ꯅꯪꯅꯦ ꯍꯥꯏꯖꯦ ꯕꯥꯔꯣ ꯇꯦꯔꯣꯕꯧ ꯈꯠꯅꯗꯅ ꯈꯣꯠꯇꯅ ꯑꯗꯨꯝ ꯂꯩ
ꯎꯝ ꯈꯪꯗꯦ ꯅꯨꯡꯉꯥꯏꯗꫭꯏꯔ ꯃꯥꯎ ꯃꯅꯨꯡ ꯆꯪꯕꯅꯤ
ꯀꯩꯒꯤ ꯃꯍꯥꯎ ꯑꯃꯅꫭ ꯃꯍꯥꯎꯗꯣ ꯄꯥꯝꯗꯦ ꯇꯧꯔꯛꯀꯅꯣ ꯍꯣꯔꯦꯟꯗꯤ
ꯀꯩꯩꯅ ꯖꯥꯡ ꯆꯥꯒꯦ
ꯍꯣꯏ
ꯍꯋꯥꯏꯒ ꯀꯩꯒꯅꯣꯕꯥ
ꯍꯋꯥꯏꯒ ꯃꯣꯔꯣꯛ ꯃꯦꯠꯄꯒ ꯑꯂꯨ ꯀꯪꯃꯦꯠ ꯅꯠꯇꯦ ꯍꯋꯥꯏꯒ ꯃꯣꯔꯣꯛ ꯃꯦꯠꯄꯒꯥ ꯉꯔꯥꯡꯗꯤꯀꯣ ꯌꯦꯟꯗꯣ ꯃꯤ ꯑꯍꯨꯝꯒꯤꯗꯣ ꯌꯥꯝ ꯌꯥꯝꯗꯦꯅ ꯑꯩꯒ ꯂꯩꯃꯤꯟꯅꯕ ꯏꯃꯥꯟꯅꯕꯤꯗꯣ
ꯃꯥꯏ ꯃꯃꯥꯗꯣ ꯃꯉꯣꯟꯗ ꯄꯣꯠ ꯊꯤꯟꯕ ꯂꯥꯛꯑꯦꯅ ꯍꯥꯏꯌꯦꯕꯀꯣ ꯑꯩꯈꯣꯏ ꯄ꯭ꯔꯦꯛꯇꯤꯀꯦꯜ ꯇꯧꯕꯗ ꯆꯪꯒꯗꯕ ꯄꯣꯠ ꯑꯗꯨꯒꯤ ꯃꯥꯅ ꯑꯃꯨꯛ ꯃꯃꯥꯗ ꯑꯃꯨꯛ ꯂꯩꯍꯜꯂꯝꯃꯤꯅꯥ ꯑꯗꯨꯒꯤ ꯑꯗꯨꯝ ꯈꯔ ꯌꯥꯝꯗꯤ ꯆꯥꯔꯦ
ꯍꯥꯎꯔꯦ
ꯍꯥꯎꯋꯦ ꯑꯗꯨꯑꯣꯏꯁꯨ ꯑꯩ ꯀꯩꯅꯣ ꯑꯣꯏꯅ ꯆꯥꯅꯤꯡꯉꯦ ꯋꯥꯡꯋꯒ ꯋꯥꯔꯤꯜꯗꯨꯒ
ꯆꯥꯕꯅ ꯀꯩ
ꯎꯝ
ꯆꯥꯅꯤꯡꯉꯤ
ꯌꯥꯏ ꯁꯟ ꯁꯟꯗꯤ ꯃꯣꯏ ꯃꯣꯏꯗꯤ ꯇꯥꯡꯗꯤ ꯇꯥꯡꯕꯅꯦ
ꯁꯟ ꯃꯎꯟꯗ
ꯎꯝ
ꯂꯨꯄꯥ ꯆꯅꯤꯒꯤ ꯂꯩꯕ ꯌꯥꯏꯗꯨꯗꯤ
ꯁꯟꯃꯎꯟ ꯂꯩꯔꯦ ꯄꯃꯦꯟꯗ꯭ꯔ ꯂꯨꯄꯥꯥ ꯌꯥꯡꯈꯩ ꯍꯧꯔꯣꯡꯅꯕ ꯌꯥꯝ ꯇꯧꯕꯅꯤꯅ
ꯑꯣꯛ ꯃꯔꯤꯟꯗ
ꯎꯝ
ꯑ
ꯐꯝꯃꯦꯕ ꯑꯗꯨ
ꯍꯣꯏ ꯇꯥꯡꯉꯦ ꯑꯗꯨꯏꯁꯨ ꯇꯥꯡꯗꯤꯔꯦ ꯑꯗꯨꯕꯨꯗꯤ ꯃꯀꯛ ꯑꯃꯗ ꯌꯥꯡꯈꯩ ꯄꯤꯔꯝꯗꯣꯏꯅꯦꯕ ꯃꯀꯛ ꯃꯀꯛꯇꯨꯗꯅꯦꯕ ꯑ ꯍꯥꯏꯗꯤ ꯑꯍꯨꯝ ꯊꯣꯛꯂꯛꯀꯗꯣꯏꯁꯦ
ꯎꯝ ꯈꯪꯗꯦ ꯑꯗꯨꯗꯤ
ꯀꯞ ꯀꯥꯞ ꯑꯃꯗ ꯆꯥꯝꯃ ꯀꯥꯏꯅ ꯍꯥꯏꯗꯨꯗꯤ ꯁꯨꯝ
ꯑ ꯃꯩ ꯀꯥꯝꯕꯁꯨꯇ ꯌꯥꯝꯃꯦꯕ
ꯑꯣ ꯆꯥꯅꯤꯡꯉꯤꯗ ꯑꯗꯣ ꯑ ꯉꯔꯥꯡꯒꯤ ꯑꯣꯐꯔ ꯂꯩꯕ ꯃꯌꯥꯝꯗꯨꯗꯒꯤꯅꯤꯀꯣ ꯅꯍꯥꯟ ꯏꯕꯥꯏꯅꯤ ꯆꯥꯕ ꯆꯠꯂꯨꯕ ꯃꯐꯝ ꯗꫭ
ꯎꯝ
ꯑꯗꯨꯗ ꯋꯤꯡ꯭ꯁꯅꯦ ꯂꯣꯂꯤꯄꯣꯞꯅꯦ ꯂꯨꯄꯥ ꯆꯥꯎꯉꯥꯃꯨꯛꯀꯤ ꯆꯥꯔꯗꯤ ꯑꯗꯨꯅ ꯍꯦꯟꯅ ꯍꯥꯎꯅꯤ ꯑꯁꯦꯡꯕꯒꯤ
ꯍꯥꯎꯅꯤꯒꯔ
ꯑꯣꯛ ꯆꯥꯕꯁꯦ ꯅꯪꯀꯣ ꯅꯪ ꯑꯩ ꯆꯥꯖꯧ ꯍꯥꯏꯕꯩ ꯇꯥꯏꯞꯇ ꯑꯗꯨꯝ ꯄꯤꯊꯣꯔꯛꯄꯩ ꯇꯥꯏꯞꯇ ꯇꯧꯋꯤꯉꯣ
ꯅꯪꯅ ꯄꯥꯝꯕꯗꯨ ꯅꯨꯡꯉꯥꯏꯇꯅꯥ ꯑꯩꯖꯨ ꯆꯥꯅꯤꯡꯉꯤꯅꯤ
ꯅꯪꯁꯨ ꯆꯥꯅꯤꯡꯉꯤꯅꯦ ꯑꯗꯨꯅ ꯑꯩ ꯄꯤꯊꯣꯛꯄꯤꯔꯛꯏꯕ
ꯎꯝ
ꯇꯥꯔꯨꯅꯨ ꯁꯨꯃꯥꯏꯅ ꯀꯤꯞꯇꯨ ꯅꯨꯡꯗꯥꯡꯗꯗꯤ
ꯀꯅꯥꯅ ꯊꯤꯡꯒꯦ ꯈꯪꯗꯦ ꯍꯝ ꯍꫭꯔꯦꯟꯗꯤ ꯑꯆꯥꯄꫭꯠ ꯆꯥꯒꯗ꯭ꯔꯥ ꯆꯥꯔꯔꯣꯏꯒꯦꯗ ꯅꯪꯁꯨ ꯆꯥꯗ꯭ꯔꯦ ꯍꯧꯖꯤꯛꯀꯥꯟꯗꯤ ꯑꯩꯁꯨ ꯆꯥꯔꯔꯣꯏꯒꯦ ꯑꯩ ꯄꯩꯁꯥ ꯇꯨꯡꯖꯟꯒꯦ
ꯎꯝ
ꯑꯗꯨꯗꯨꯒ ꯄꯥꯝꯃꫭ
ꯍꯥꯎ
ꯄꯥꯏꯔꯅꯣ ꯀꯅꯥꯒꯤꯅꯣ ꯅꯪꯒꯤ ꯐ꯭ꯔꯦꯟꯗꫭ
ꯁꯤ ꯅꯠꯇꯦ ꯌꯨꯝꯗꯅꯤ
ꯕꯦꯔꯥ ꯀꯥꯔꯦꯍꯦ ꯃꯦꯁꯦꯖ ꯊꯥꯖꯜꯂꯣ
ꯌꯥꯏꯅꯤꯗ ꯊꯥ ꯊꯥꯇꯥꯖꯨ
ꯀꯩꯗꯧꯔꯒꯦ ꯍꯥꯏꯌꯨ
ꯎꯝ ꯃꯦꯁꯦꯖꯀ ꯌꯦꯡꯒꯗꯕ ꯃꯤ ꯅꯠꯇꯦꯅꯦ
ꯑꯩ ꯃꯤꯇꯤꯡ ꯑꯃ ꯌꯥꯎꯔꯤ ꯍꯥꯏꯖꯜꯂꯣ ꯑꯦ ꯑꯗꯨꯗꯤ ꯅꯪꯒꯤꯗꯨꯗꯤ ꯀꯩꯅꫭꯔ ꯅꯣꯏ ꯃꯥꯔ
ꯅꯠꯇꯦ
ꯈꯔ ꯑꯍꯟꯗꯤ ꯃꯥꯜꯂꯦ ꯅꯪꯒꯤ ꯈꯨꯍꯥꯏꯗꯨꯅꯗꯤ
ꯑꯉꯥꯡꯂꯣ
ꯑꯉꯥꯡ ꯅꯠꯇꯦ ꯆꯍꯤ ꯅꯤꯝꯐꯨꯃꯨꯛ
ꯀꯩ ꯆꯥꯟꯅꯔꯤꯒꯦ ꯍꯥꯏꯖꯤꯕꯨ
ꯁꯥꯏꯍꯦ
ꯉꯝꯗꯣꯏ ꯃꯥꯟꯗꯦꯉꯣ ꯏꯕꯥꯅꯤ ꯁꯤ ꯋꯥꯔꯤ ꯁꯥꯟꯅꯩꯁꯦ ꯃꯌꯦꯛꯇꯤ ꯌꯥꯝ ꯁꯦꯡꯉꯝꯗꯣꯏ ꯃꯥꯟꯗꯦꯕ
ꯈꯪꯗꯦ ꯑꯗꯨ ꯑꯩ ꯅꯍꯥꯟ ꯃꯣꯏꯖꯦ ꯏꯁꯥꯅꯖꯨ ꯑꯗꯨꯝ ꯒ꯭ꯌꯥꯟ ꯑꯗꯨꯝ ꯇꯥꯖꯗꯦ
ꯈꯪꯉꯕ ꯑ ꯑꯩꯒꯤ ꯑꯉꯥꯡꯒꯤ ꯃꯃꯥ ꯑꯇꯣꯡꯃꯒꯤꯅꯦ ꯍꯥꯏꯌꯦꯅ ꯇꯧꯕꯗꯣ ꯑꯩꯅ ꯅꯪꯉꯣꯟꯗ ꯋꯥꯔꯤ ꯇꯝꯒꯤꯕꯗꯣ ꯑꯗꯣ
ꯎꯝ
ꯗꯥꯏꯃꯟ ꯗꯥꯏꯃꯟꯒꯤ ꯈꯨꯗꯣꯞ ꯗꯥꯏꯃꯟꯒꯤ ꯁꯅꯥ ꯗꯥꯏꯃꯟꯒꯤ ꯂꯤꯛ ꯀꯨꯝꯕ ꯁꯥꯔꯗꯤꯅꯦ
ꯑꯃ ꯍꯥꯏꯔꯤ ꯁꯅꯥꯗꯁꯨ ꯑꯥꯏꯇꯤꯟ ꯀꯦꯔꯦꯠ ꯇ꯭ꯋꯦꯟꯇꯤ ꯀꯦꯔꯦꯠ ꯀꯥꯏꯅ ꯂꯩꯕꯗꯣ ꯑꯗꯨꯗꯣ ꯑꯩꯠ ꯑꯩꯠꯇꯤꯟꯅ ꯁꯥꯗꯕ ꯌꯥꯗꯦ ꯍꯥꯏꯌꯦꯌꯦ ꯗꯥꯏꯃꯟ ꯑꯣꯏꯔꯗꯤ ꯅꯨꯡꯗꯨ
ꯍꯥꯏꯗꯤ ꯍꯥꯏꯗꯤꯀꯣ ꯁꯅꯥꯅ ꯇꯧꯔ ꯁꯥꯔꯗꯤ ꯁꯅꯥꯗꯣ ꯌꯥꯝꯅ ꯊꯣꯠꯄꯒꯤ ꯗꯥꯏꯃꯟꯗ ꯇꯥꯍꯧꯕꯗꯣ
ꯎꯝ
ꯑꯗꯨꯒꯤ ꯌꯥꯝ ꯀꯟꯗꯕ ꯌꯥꯗꯦꯅ ꯍꯥꯏꯕꯩ ꯑꯥꯏꯇꯤꯟ ꯀꯦꯔꯦꯠ ꯉꯥꯛꯇꯅ ꯇꯧꯏꯌꯦ
ꯃꯥ ꯍꯥꯏꯔꯛꯏꯅꯦ ꯑꯩꯉꫭꯟꯗꯥ ꯇꯝꯖꯤꯜꯂꯤꯕꯅꯦ ꯑꯩꯁꯨ ꯇꯥꯔꯤꯕꯅꯦ ꯑꯗꯣ ꯑꯗꯨꯝ ꯁꯥꯟꯅꯕ ꯌꯥꯒꯤꯗ꯭ꯔꯣ ꯅꯪ ꯃꯤ ꯐꯣꯟ ꯇꯧꯔꯛꯑꯦ ꯍꯥꯏꯗꯣ
ꯌꯥꯏ
ꯍꯣꯏ
ꯍꯧꯔꯦꯟ ꯄꯨꯡ ꯀꯌꯥꯗ ꯆꯠꯇꯣꯏꯅꯣ
ꯍꯣꯔꯦꯟ ꯄꯨꯡ ꯑꯍꯨꯝ ꯃꯈꯥꯏ ꯈꯔ ꯍꯦꯜꯂ ꯆꯠꯀꯅꯤ ꯃꯔꯤ ꯅꯪꯅꯕ ꯉꯁꯤꯗꯤ ꯃꯃꯥ ꯃꯄꯥꯗꯣ ꯌꯨꯝꯗ ꯂꯩꯔꯝꯗꯣꯏꯅꯤꯅ ꯄꯨꯡꯗ ꯆꯠꯇꯕ ꯌꯥꯗꯦ ꯑꯗꯣ ꯍꯣꯔꯦꯟ ꯅꯨꯡꯗꯥꯡꯗꯤꯅꯦ ꯈꯪꯉꯕ ꯂꯥꯏꯔꯤꯛ ꯈꯔ ꯄꯥꯊꯣꯛꯀꯦꯕꯀꯣ ꯑꯩꯛꯇꯣ ꯃꯤꯒ ꯇꯥꯛꯅꯔꯣꯏ ꯈꯔ ꯑꯗꯨꯝ ꯕ꯭ꯔꯦꯡ ꯕ꯭ꯔꯦꯡ ꯈꯔ ꯑꯗꯨꯝ ꯄꯥꯊꯣꯛꯎꯔꯒꯦ ꯄꯨꯡ ꯀꯌꯥ ꯑꯩ ꯇꯔꯨꯛꯇ ꯍꯜꯂꯅꯤ ꯇꯔꯨꯛ ꯃꯈꯥꯏꯗ ꯌꯧꯔꯅꯤꯕꯀꯣ ꯇꯔꯦꯠ ꯃꯈꯥꯏ ꯍꯣꯏ ꯃꯥꯄꯜ ꯃꯈꯥꯏꯗꯒꯤ ꯋꯥꯔꯤ ꯁꯥꯟꯅꯔꯁꯦ ꯇꯔꯥ ꯃꯈꯥꯏꯐꯧ
ꯌꯥꯏ
ꯇꯔꯥ ꯃꯈꯥꯏꯗ ꯇꯨꯝꯅꯕꯤ ꯑꯗꯨꯒ ꯃꯥꯄꯜ ꯃꯈꯥꯏꯗꯩ ꯇꯔꯥ ꯃꯈꯥꯏ ꯐꯥꯎꯗꯅꯦ ꯈꯟꯅꯕ ꯍꯧꯔꯛꯑꯗꯤ ꯌꯦꯧ
ꯀꯌꯥꯝ ꯂꯨꯕꯅꯣ
ꯄꯥꯈꯠꯇꯦ
ꯐꯇ ꯁꯥꯥꯄ ꯂꯩ ꯁꯥꯕꯁꯦ ꯅꯪꯗꯤ ꯁꯦꯡꯅ ꯑꯗꯨꯝ ꯇꯥꯕ꯭ꯔꯣ
ꯑꯩꯅ ꯉꯥꯡꯕꯁꯤꯗꯤ ꯅꯪ ꯑꯗꯨꯝ ꯁꯦꯡꯅ ꯇꯥꯕ꯭ꯔꯥ ꯅꯪꯅ ꯉꯥꯡꯕꯁꯨ ꯇꯥꯕ ꯌꯥꯎꯋꯦ ꯇꯥꯗꯕ ꯌꯥꯎꯋꯦ ꯇꯥꯗꯕꯅ ꯅꯝꯃꯦ ꯇꯥꯗꯦ ꯍꯥꯏꯔꯗꯤ ꯅꯪ ꯇꯥꯅꯅꯕ ꯍꯣꯠꯅꯔꯛꯔꯣꯏ ꯑꯗꯨ ꯑꯃꯨꯛ ꯈꯠꯅꯔꯅꯤ
ꯀꯥꯕꯦ ꯊꯖꯟꯗꯉꯥꯡꯅꯉꯒꯤ ꯀꯩꯅꯅꯤꯡꯅꯤ
ꯇ ꯆꯄ ꯆꯥꯅꯤꯡꯉꯦ ꯁꯥꯦ ꯍꯌꯦꯡꯁꯦ ꯁꯟꯗꯦ ꯑꯣꯏ ꯂꯩꯔꯝꯃꯦ ꯉꯁꯤꯅ ꯁꯦꯇꯔꯗꯦ ꯉꯁꯤꯁꯨꯀꯣ ꯂꯥꯏꯔꯤꯛ ꯈꯤꯇ ꯄꯥꯍꯧꯒꯦ ꯇꯧꯕꯅꯦꯕꯀꯣ ꯑꯗꯣ ꯉꯔꯥꯡꯗꯣ ꯊꯦꯡꯅ ꯇꯨꯝꯃꯕꯅꯤꯅ ꯄꯨꯡ ꯑꯃꯗ ꯇꯨꯝꯃꯕꯅꯤꯅ ꯄꯨꯡ ꯅꯤꯄꯥꯥꯟ ꯃꯈꯥꯏꯗ ꯍꯧꯒꯠꯂꯛꯑꯦ ꯍꯧꯅꯔꯤꯕ ꯑꯗꯨꯒ
ꯁ ꯂꯩꯦꯕ ꯉ ꯉꯅꯅꯤ ꯍ ꯇ ꯑ
ꯃꯥꯅꯦ ꯅꯪꯁꯨꯅꯦ ꯐꯔꯤꯕ꯭ꯔꯥ ꯍꯥꯏꯕꯅꯤꯗ ꯁꯤꯕꯨ ꯁꯤ ꯑꯐꯕ ꯅꯠꯇꯦ ꯍꯥꯏꯕ ꯁꯨꯃꯥꯏꯅ ꯇꯧꯒꯨꯝꯁꯦ ꯍꯥꯏꯕ ꯅꯪꯅ ꯍꯦꯛꯇ ꯌꯥꯗꯦ ꯑꯗꯨꯒ
ꯍꯣꯏ
ꯁꯤꯗꯅ ꯃꯔꯝꯒ ꯃꯨꯛꯁꯜꯂꯛꯇꯅ ꯌꯦꯟ ꯊꯣꯡꯕꯗꯣ ꯀꯪꯅ ꯉꯧꯔ ꯆꯥꯅꯤꯡꯉꯤꯗ
ꯑꯩꯖꯨ ꯆꯅꯤꯡꯉꯦ
ꯍꯧꯖꯤꯀꯥꯟꯗꯤ
ꯏꯪꯂꯦꯟ ꯒꯣꯜ ꯑꯃꯥ ꯆꯟꯈꯔꯦ ꯢꯪꯂꯦꯟ ꯒꯣꯜ ꯑꯃꯥ ꯆꯟꯒꯔꯦ ꯎꯝ ꯍꯥꯎ
ꯇꯧꯔꯤꯁꯦ ꯑꯝꯇꯥ ꯌꯦꯡꯉꯣꯅꯦ ꯊꯕꯛꯁꯦ ꯆꯤꯟꯒꯔꯕ
ꯑꯩꯁꯨ ꯊꯕꯛꯁꯦ ꯆꯤꯟꯂꯦ꯫ ꯅꯪꯁꯨ ꯆꯤꯜꯂꯦ
ꯍꯝ꯫
ꯀꯃ ꯆꯠꯇ꯭ꯔꯁ
ꯑꯣꯠ ꯆꯥꯅꯤꯡꯉꯤ ꯌꯥꯝꯅ ꯏꯁꯥꯁꯦ ꯆꯥꯖꯔ ꯈꯪꯗꯦ ꯍꯧꯖꯤꯛ ꯁ ꯁ ꯁꯥꯅ ꯑꯝꯇ ꯑꯗꯨꯒ ꯇꯥꯠ ꯇꯒꯠꯇꯦ ꯈꯜꯂꯛꯇꯣꯏꯒ ꯃꯥꯟꯁꯤꯜꯂꯑꯦ
ꯃꯠ ꯇꯒꯗꯁ ꯀꯗ
ꯁꯨꯝ ꯍꯥꯏꯗꯤ ꯑꯩꯉꯣꯟꯗ ꯃꯥꯟꯖꯩ ꯍꯥꯏꯕ ꯍꯧꯖꯤꯛ ꯏꯁꯥꯁꯦ ꯌꯥꯝ ꯐ꯭ꯔꯦꯁ ꯑꯣꯏꯗꯦꯕ ꯑꯗꯨ ꯑꯣꯏꯁꯨ ꯐꯣꯡ ꯐꯣꯡ ꯁꯥꯕ ꯄꯣꯠ ꯑꯃ ꯌꯥꯝ ꯄꯥ ꯆꯥꯔꯗꯤ
ꯍ ꯆ ꯊꯖꯦ
ꯆꯥꯕꯒ ꯆꯪꯗ꯭ꯌꯦ
ꯆꯥꯅꯤꯡꯉꯦ ꯑꯩ ꯍꯥꯎꯅ ꯑꯣꯠꯁꯦꯀꯣ ꯇꯤꯡꯕꯒꯤ ꯃꯍꯨꯠꯇ ꯉꯥꯏꯍꯌꯛ ꯂꯣꯜꯂ
ꯑꯩꯗꯤ ꯑꯗꯨꯝ ꯂꯣꯜꯂꯦ ꯍꯥꯎ
ꯂꯣꯟꯕꯅ ꯍꯥꯎꯕꯅꯦ
ꯍꯥꯥ
ꯀꯩꯗꯧꯔꯒꯦ꯫ ꯑꯗꯨ ꯇꯧꯒꯅꯣꯅ ꯍꯥꯏꯕ ꯅꯠꯇ꯭ꯔ꯫
ꯌꯥꯗꯕꯔꯣ ꯆꯒꯠ ꯆꯒꯠ ꯁꯨꯝ ꯉꯥꯡ ꯂꯩꯔꯦ
ꯑꯗꯨꯗꯤ ꯊꯝꯃꯣꯔ꯫
ꯑꯣꯠꯁ ꯐꯨꯠꯀꯦ ꯈꯣꯡ ꯇꯦꯛꯑꯦ ꯍꯧꯖꯤꯛꯀꯥꯟꯒꯤ ꯁꯤꯃꯥꯒꯩꯁꯦ ꯌꯥꯝ ꯌꯦꯡꯅꯤꯡꯗꯦ
ꯀꯩꯗꯧꯔꯒꯦ
ꯄꯛꯇꯕꯅ ꯄꯛꯇꯕꯅ ꯑꯩꯅ ꯍꯥꯏꯁꯤꯅꯤ
ꯀꯩꯗꯅꯣ ꯄꯛꯇꯔꯤ
ꯋꯥꯔꯤꯗꯣ ꯍꯧꯖꯤꯛꯀꯥꯟꯒꯤ ꯋꯥꯔꯤꯗꯣ ꯑꯗꯨ ꯉꯥꯛ ꯇ ꯑꯣꯏꯔꯅꯤ ꯈꯪꯉꯕ ꯑꯗꯨꯒ ꯆꯞ ꯆꯞ ꯁꯦꯟꯃꯥ ꯈꯨꯗꯤꯡꯒꯤ
ꯗꯨꯨꯅꯦ
ꯃꯇꯝꯒꯤ ꯋꯥꯔꯤꯗꯣ ꯑꯣꯏꯈꯠꯂꯛꯄ ꯑꯣꯠꯁꯦ ꯑꯂꯨ ꯀꯩꯀꯥ ꯒꯖꯔ ꯀꯩꯀꯥ ꯍꯥꯞꯄꯒ ꯃꯣꯔꯣꯛꯀꯥ ꯊꯥꯛꯑꯒ ꯑꯣꯏꯅ ꯆꯥꯔꯖꯨ ꯌꯥꯏ ꯍꯥꯏ꯫ ꯑꯩ ꯆꯥꯒꯔꯦ ꯑꯗꯣ ꯎ ꯎ ꯎ
ꯀꯔꯤ ꯁꯤꯃ
ꯑꯩꯁ ꯈꯣꯡ ꯈꯨꯔꯨꯁꯦ ꯅꯥꯏꯍꯦ ꯆꯦꯍꯔꯥꯖꯗꯤ ꯏꯃꯎ ꯑ꯫ ꯀꯩꯗꯧꯔꯦ ꯈꯔ ꯐꯔꯕ
ꯑꯩꯔꯣ꯫
ꯅꯠꯇꯦ ꯅꯣꯏ ꯃꯥ
ꯅꯣꯏ ꯇꯃꯣꯗꯤ ꯁꯀ꯭ꯨꯜ ꯆꯠꯈꯤꯕꯔꯣ
ꯆꯠ꯭ꯔꯦ
ꯅꯔꯝꯕꯅꯦ
ꯎꯝ
ꯅꯪꯗꯤ
ꯑꯩꯒꯤ ꯅꯗꯦꯕ ꯅ ꯋꯥ ꯆ
ꯆꯥꯛ ꯊꯣꯡꯅꯕ ꯍꯣꯠꯅꯕꯗ ꯀꯥꯏ
ꯆꯄꯉꯦ ꯀ ꯆꯁꯤ
ꯎ ꯁꯪꯒꯝ ꯈꯦꯔ ꯑꯗꯨ ꯉꯥꯏꯔꯦ ꯁꯨꯃꯥꯏꯅ ꯇꯧꯒꯗꯧꯅꯦ ꯁꯪꯒꯣꯝ ꯈꯦꯔꯠꯇꯕꯩ ꯃꯍꯨꯠꯇ ꯑꯣꯠꯁꯤ ꯑꯣꯏꯅ ꯐꯨꯠꯂꯒ ꯊꯣꯡꯉ ꯄꯤꯖꯕ ꯌꯥꯔꯣꯏꯗ꯭ꯔꯣ ꯃꯌꯥꯝꯗ
ꯌꯥꯏ ꯀꯌꯥꯗꯣꯥꯒ ꯍꯥꯏꯦ
ꯍꯥꯎꯅ ꯊꯨꯝꯅ ꯁꯪꯒꯣꯝ ꯈꯦꯔꯒꯤꯗꯔꯛꯇ ꯊꯣꯡꯉꯗꯤ ꯄꯥꯝꯕꯁꯨꯦ ꯌꯥꯏ ꯀꯩꯅꯣ
ꯁꯁꯦꯇ ꯌꯥ
ꯐꯥꯏꯕꯔꯅꯤ ꯀꯩꯅꯣ
ꯑꯩꯒꯤ ꯄꯣꯠꯆꯦ ꯑꯩꯒꯤ ꯄꯣꯠꯆꯦ ꯅ ꯂꯣꯜꯂꯒ ꯑꯣꯏꯅ ꯁꯥꯡꯉꯦ
ꯂꯣꯜꯂꯒ ꯆ ꯆꯥꯎꯋ ꯑꯩꯁꯨ ꯂꯣꯟꯕꯅ ꯍꯥꯎꯋꯦ
ꯅ ꯊꯤꯅ ꯆꯥꯂ ꯇ ꯊꯅꯠꯇ
ꯑꯧ ꯇꯤꯡꯉ ꯆꯥꯕꯗꯣ ꯆꯅꯞ ꯆꯅ ꯂꯣꯏ ꯅꯞꯁꯤꯜꯂ ꯃꯔꯤ ꯃꯔꯥꯡꯗ ꯆꯠꯂꯦ ꯊꯨꯅꯁꯨ ꯄꯣꯛꯄ ꯂꯣꯜꯂꯒꯗꯤ ꯏꯟꯁꯇꯦꯟ ꯑꯣꯠꯁ ꯅꯣꯏ ꯄꯨꯣꯛꯁꯤ ꯁꯤ ꯉꯥꯛꯇ ꯆꯥꯎ꯭ꯔꯣ
ꯊ ꯍꯔ ꯀꯥꯟ ꯆ ꯃꯥ
ꯁꯪꯒꯣꯝꯒ ꯇꯔꯥ ꯆꯥꯕ꯭ꯔꯥ
ꯎꯝ
ꯂꯣꯂ ꯆ ꯑꯕꯇ ꯅ ꯆꯥꯕꯑꯣ ꯃ
ꯃꯥꯗꯤ ꯂꯣꯟꯣꯟꯗꯗ
ꯈꯨꯗꯥꯥꯛ ꯇꯥ ꯑꯗꯨꯝ
ꯎꯝ ꯑꯗꯨ ꯊꯅꯣ ꯆꯣ
ꯑꯣ ꯁꯪꯒꯣꯝ ꯑꯁꯥꯕꯗꯨꯗ
ꯎꯝ ꯆ ꯐꯣꯡ ꯆꯔ ꯇꯦ
ꯎꯝ ꯎꯝ ꯎꯝ
ꯑꯩꯈꯣꯏꯐꯧꯁꯨ ꯁꯪꯒꯣ ꯑꯠꯇꯇꯩ ꯆꯥ ꯂꯧꯧꯕ ꯂꯥꯛꯄꯗ ꯍꯣꯏ ꯀ ꯊꯔ ꯀ ꯍꯔꯤꯕ
ꯁꯪꯒꯣꯝ ꯂꯧ ꯂꯥꯛꯄꯗꯅꯦ ꯑꯩꯈꯣꯏ ꯕꯥꯗ ꯀꯣꯠꯊꯔ ꯀꯧꯕ ꯑꯩꯈꯣꯏ ꯕꯥꯅ ꯇꯥꯅꯤꯡꯈꯤꯗ꯭ꯔꯦꯍꯦꯟꯅ ꯀꯣꯠꯔꯗꯅꯒ ꯇꯠꯂꯛꯄꯅ
ꯁꯤꯂꯣꯛ ꯆꯠꯄꯅꯦ ꯊꯨꯡꯗꯒ ꯊꯣꯡꯉꯁꯤ ꯊꯨꯡꯗꯏꯁꯤꯅ ꯉꯁꯩ ꯆꯛꯄꯗ ꯌꯥꯎꯕꯣꯏꯀꯣ
ꯎꯇꯤ ꯑꯃꯨꯛ ꯆꯥꯁꯜꯂꯦ ꯥꯞ ꯑꯣꯏꯍꯧꯗꯦ
ꯀꯪꯇ ꯆ ꯆ
ꯎꯇꯤ ꯑꯗꯩꯗꯤ ꯒꯨꯝꯈꯦꯔꯂꯨ
ꯎꯇꯤ ꯌꯦꯔꯨꯝ ꯁꯣꯏꯖꯤꯡ
ꯏꯔꯒ ꯑꯥꯅꯤ ꯍꯥꯏ ꯎꯄꯥꯥꯏ ꯂꯩ ꯆ ꯇ ꯑꯗꯨꯦ
ꯁꯪꯒꯣꯝꯁꯦ ꯍꯩꯖꯤꯜꯂꯒꯦ ꯊꯨꯝꯅ ꯄꯦꯟꯅ ꯍꯥꯎꯅ ꯆꯥꯔ ꯂꯣꯏ ꯑꯩꯁꯦ ꯍꯜꯂꯨ ꯍꯥꯕꯁꯦ ꯌꯥꯝ ꯆꯥꯅꯤꯡꯉꯦ ꯍꯧꯖꯤꯛꯀꯥꯟ ꯑꯧ ꯍꯜꯂꯨꯋꯥꯁꯨ ꯆꯥꯅꯤꯉ
ꯆꯦꯅꯤ ꯀ ꯌꯦ ꯈ
ꯆꯅꯤ ꯌꯥꯕ ꯄꯣꯠꯇꯦ
ꯎꯝ
ꯍꯦꯜꯂꯨ ꯌꯥꯝ ꯐꯔꯕꯅꯦ ꯑꯗꯣ
ꯈꯣꯟꯖ ꯊ ꯀ ꯆꯦꯟꯗ
ꯑꯩꯖꯤ ꯐꯅꯤꯉꯦ
ꯑꯩ ꯀꯣꯟꯁꯦ ꯍꯥꯟꯅ ꯆꯦꯡꯇꯣꯛꯑꯕ ꯑꯗꯨꯣ ꯍꯩꯔꯨꯁꯨ ꯂꯦꯊꯣꯛꯑꯕ ꯃ ꯇꯨꯝ ꯃꯉ
ꯎꯝ
ꯊꯨꯝꯗ ꯃꯂꯤꯒꯅꯤ ꯐꯔꯗꯗꯤ ꯊ
ꯉꯔꯥꯡ ꯇꯨꯌꯦꯜꯞ ꯊꯥꯎꯖꯟꯃꯨꯛ ꯌꯧꯔꯕꯅꯤ ꯅꯤꯅ ꯉꯁꯤ ꯁꯚꯦꯟ ꯊꯥꯎꯖꯟ ꯌꯧꯔꯁꯨ ꯌꯥꯗ꯭ꯔꯣ
ꯅ ꯌꯦꯁꯤ ꯑꯗꯨ ꯑꯗꯨꯗ ꯆꯀ ꯈꯔ ꯈꯔ ꯁꯠꯇ꯭ꯔꯕꯤ ꯌꯥꯖꯦ
ꯑꯩꯁꯨ ꯅꯪꯒꯤꯅ ꯃꯇꯨꯡꯛ ꯏꯟꯅꯕꯗ ꯑꯗꯨꯝ ꯆꯠꯂꯁꯤ ꯅꯪꯅ ꯑꯩꯁꯨ ꯅꯪꯅ ꯑꯩꯉꯣꯟꯗ ꯇꯧꯕꯤꯔꯤꯁꯦ ꯇꯤꯟꯅ ꯂꯩꯗ ꯇꯣꯡꯕꯗ ꯑꯩ ꯒꯣꯕꯤꯟꯗ ꯌꯧꯋꯤ ꯑꯗꯨ ꯑꯗꯨꯕꯨ ꯇꯤꯟꯅ ꯇꯤꯟꯁꯤꯅ ꯑꯩ ꯀꯒꯣꯕꯤꯅ ꯂꯩꯗꯨꯅ ꯅꯪ ꯐꯨꯜꯇꯥꯖꯠ ꯄꯩꯕꯅꯤ
ꯅꯪꯉ ꯄꯩ ꯇ ꯑꯣꯦ
ꯑꯦ ꯍꯥꯏꯗꯤꯀꯣ ꯅꯪꯅ ꯃꯔꯝ ꯑꯣꯏꯔꯛ ꯀꯥꯟꯗ ꯑꯩꯁꯨ ꯍꯦꯟꯅ ꯑꯦꯛꯁꯔꯁꯥꯏꯖꯁꯦ ꯇꯧꯔꯦꯗꯅ ꯍꯗꯤꯗꯅꯥ ꯑꯗꯨꯅꯦ ꯍꯥꯏꯁꯦ ꯂꯩꯗ ꯇꯤꯟ ꯇꯣꯡꯉꯗꯤ ꯇꯤꯟꯁꯦ ꯂꯥꯏꯗ ꯀꯠꯅꯕ ꯄꯣꯠ ꯅꯠꯇꯦꯗꯅ ꯑꯗꯣ ꯂꯩꯗ ꯇꯣꯡꯕꯗꯒꯤ ꯃꯥꯁꯨ ꯂꯩꯗꯣ ꯂꯥꯏ ꯀꯠꯄꯗ ꯑꯗꯨꯝ ꯇꯤꯟꯗꯣ ꯌꯥꯎꯔꯦꯗꯅ
ꯑꯗꯨꯅ ꯍꯥꯏꯗꯤ ꯇꯤꯟꯅ ꯂꯩꯗ ꯇꯣꯡꯕꯗꯩ ꯒꯣꯕꯤꯟꯗ ꯌꯧꯋꯦ ꯍꯥꯏꯕꯗꯣ
ꯇꯥꯗ꯭ꯔꯤꯕꯣ ꯍꯥꯏꯌꯦꯅ ꯑꯩꯩꯅ ꯉꯁꯤ ꯑꯃꯉꯛ ꯍꯥꯏꯔꯤꯁꯤꯦ
ꯁꯤꯒꯨꯝꯕ ꯋꯥꯍꯩ ꯉꯥꯛꯇ ꯈꯪꯉꯛꯀꯅꯤ ꯑꯩꯈꯣꯏꯗꯤ ꯎ
ꯀꯥꯟꯗ
ꯂꯨꯍꯣꯡꯗ꯭ꯔꯤꯉꯩ ꯄꯥꯈꯪ ꯆꯥꯛꯇꯥꯗ꯭ꯔꯤꯉꯩ ꯑꯌꯨꯛ ꯅꯨꯡꯉꯥꯏꯇ꯭ꯔꯣ ꯗꯥꯏꯂꯣꯁꯦ
ꯅꯨꯡ ꯀ ꯍ ꯅꯅꯨꯡꯉꯥꯏ ꯀꯥꯅꯝꯗ ꯍꯥꯏꯒ
ꯃꯤꯁꯤꯦꯁ ꯇꯣꯂꯟꯒꯤ ꯗꯥꯏꯂꯣꯛꯅꯤ ꯁꯤꯁꯦ
ꯐ꯭ꯔꯥꯟꯁꯀ ꯏꯁꯄꯦꯟꯒ ꯁꯥꯟꯅꯅꯤꯗꯨ ꯁꯥꯟꯅꯗ꯭ꯔꯤꯀꯣ
ꯑꯗꯨꯗꯤ ꯋꯥꯠꯂꯤ ꯖꯨꯂꯥꯏ ꯑꯩꯠꯇꯤꯟꯗ
ꯀꯃꯜ ꯂꯩꯖꯤꯀꯅ ꯀꯜ ꯂꯩ
ꯀꯔꯝ ꯀꯥꯟꯗ
ꯖꯨꯂꯥꯏ ꯑꯩꯠꯇꯤꯟꯗ ꯍꯤꯂꯔꯅ ꯇꯤꯛꯀꯦꯠ ꯀꯟꯅ ꯌꯣꯜꯂꯤ
ꯀꯥꯏꯗꯅꯣꯅꯕ
ꯅꯄꯥ ꯆꯃꯤ ꯅꯄꯥ ꯆꯪꯉꯨ ꯆꯤꯤꯡꯟꯅ ꯄ
ꯇꯤꯀꯦꯠ ꯆꯉꯏ ꯎ
ꯔꯔ ꯑꯝꯪꯅ ꯁꯅꯨꯡꯗ
ꯑꯣ ꯅꯍꯥꯟꯃꯨꯛ ꯇꯧꯈꯤꯕꯗꯨ ꯑꯗꯨꯃꯥꯏꯅ ꯅꯪ ꯅꯍꯥꯟꯃꯨꯛ ꯆꯠꯍꯧꯗꯦꯣ
ꯅꯃꯣ ꯆꯉꯥꯏ ꯆꯠꯗꯦ
ꯑ
ꯍ ꯈꯪꯗꯦ ꯀꯃꯥꯏ ꯇꯧꯗꯦ
ꯅꯪꯒꯤ ꯊꯕꯛ ꯑꯃ ꯅꯪꯅ ꯍꯥꯏꯕꯗꯨꯗꯤ
ꯎꯝ
ꯅꯪ ꯊꯕꯛ ꯑꯃ ꯅꯪꯅ ꯍꯥꯏꯕꯗꯣ ꯐꯒꯤ ꯃꯥ
ꯑꯗꯨꯣ
ꯀꯩꯗꯧꯈ꯭ꯔꯒꯦꯗꯣ
ꯅꯅꯨꯡꯉꯥꯏꯔꯣ ꯃꯥꯟꯗꯣ ꯄꯅ ꯀꯩꯅꯩꯅ ꯂꯇꯤꯒ
ꯎꯝ ꯃꯔꯛ ꯑꯃ ꯁꯤꯗ ꯑꯗꯨꯝ ꯋꯥꯔꯤ ꯁꯥꯟꯅꯔꯒ ꯑꯩ ꯏꯁꯧꯒ ꯂꯥꯡ ꯀꯥꯎꯈꯤꯕꯗꯣ
ꯀ
ꯁꯤꯗ ꯑꯗꯨꯝ ꯋꯥꯔꯤ ꯁꯥꯟꯅꯔꯒ ꯑꯩꯅ ꯏꯁꯧ ꯂꯥꯡꯒꯦ ꯇꯧꯕ ꯄꯣꯠ ꯀꯥ ꯇꯧꯕ
ꯎꯝ ꯑꯗꯨꯗꯨꯄꯖꯤ ꯃꯨ ꯍꯕ ꯌꯥꯔ
ꯍꯧꯔꯁꯦ ꯍꯥꯏꯕ
ꯎꯝ
ꯑꯗꯣ ꯑꯩꯒꯤꯁꯤꯗꯤ ꯅꯪꯅ ꯄꯥꯏꯌꯨꯀꯣ
ꯎ
ꯀꯔꯤ ꯑꯩꯒꯤ ꯑꯣꯔꯤꯖꯤꯅꯦꯜꯗꯣ
ꯌꯦ
ꯎ
ꯑꯩꯒꯤ ꯍꯥꯟꯅ ꯂꯁꯪꯒꯤꯁꯤꯟꯗꯕ ꯌꯥꯅꯕ
ꯍꯣꯏꯅꯦ ꯍꯣꯏꯅꯦ ꯅꯪꯒꯤꯗ ꯂꯣꯏꯔꯒ
ꯑꯣ ꯀꯦ
ꯍꯣꯏ ꯑꯗꯣ ꯑꯩꯁ ꯀ ꯌꯥꯗ꯭ꯔꯁꯦ
ꯍꯣꯏ ꯍꯣꯏ ꯎ ꯎꯝ
ꯊꯃꯃꯦ ꯊꯃꯃꯦ